ꯃꯨꯔꯒ ꯔꯁꯤ ꯂꯩꯕꯤ꯫
ꯑꯗꯨꯗꯤ ꯑꯩ ꯅꯠꯇꯦ ꯑꯩꯈꯣꯏ ꯆꯦꯅꯤ꯫
ꯎꯝ꯫ ꯑꯩ ꯅꯠꯇꯦ ꯑꯗꯨꯗꯣ ꯑꯩꯈꯣꯏ ꯏꯆꯦꯅ ꯀꯣꯜ ꯇꯧꯕꯅꯦ ꯅꯪꯉꯣꯟꯗ꯫
ꯎꯝ ꯅꯪ ꯂꯥ꯫
ꯔꯒ ꯃꯠꯇꯦ
ꯅꯪꯅ ꯀꯩꯅꯣ ꯅꯪꯅ ꯉꯔ ꯉꯧꯔꯒ ꯔꯁꯤ ꯂꯩꯕꯤꯔꯣ ꯅꯪꯅ
ꯃꯥꯅ ꯊꯕꯛ ꯆꯠꯊꯣꯛꯈꯤꯕ ꯑꯗꯨꯗ ꯃꯥꯒꯤ ꯐꯣꯟꯗ ꯑꯩꯉꯣꯟꯗ ꯁꯤꯟꯅꯔꯝꯕ ꯑꯗꯨꯏꯅꯦ
ꯑꯣ ꯑꯗꯨꯗꯤ ꯅꯪꯅ ꯉꯧꯔꯒ ꯉꯁꯤ ꯂꯩꯕꯤ ꯀꯧꯔꯦꯦ
ꯀꯦꯗꯎꯔꯤꯅ
ꯁꯝ ꯂꯩꯦ ꯃꯪꯗꯤ
ꯑꯩ ꯁꯨꯅꯤꯗ ꯊꯕꯛ ꯆꯠꯇ꯭ꯔꯣ ꯅꯤꯡꯗꯤ
ꯑꯩꯗꯤ ꯊꯕꯛ ꯌꯨꯝꯗꯒꯤ ꯇꯧꯋꯦ ꯍꯣꯏ ꯂꯣꯏꯔ
ꯂꯣꯏꯔꯦ
ꯎꯝ
ꯌꯥꯝ ꯐꯩꯌꯦꯀꯣ ꯃꯤꯗꯤ
ꯅꯗꯤ
ꯑꯩꯁꯨ ꯒ꯭ꯔꯦꯖ꯭ꯨꯦꯁꯟꯗꯤ ꯂꯣꯏꯔꯦꯗ
ꯑꯗꯨꯒ ꯀꯩꯗꯧꯔꯤꯕ
ꯍꯥꯏꯗꯣꯛꯄ ꯌꯥꯗꯦ ꯑꯩꯗꯕꯨ ꯌꯥꯗꯦ
ꯀꯩꯅꯣ ꯂꯨꯍꯣꯡꯉꯒꯦ ꯍꯥꯏꯔꯣ ꯍꯥꯏꯗꯣꯛꯄ ꯌꯥꯗ꯭ꯔꯗꯤ
ꯏ ꯋꯥꯠꯂꯤꯗ ꯀꯩꯅꯣꯣ ꯑꯉꯥꯡ ꯑꯣꯏ
ꯑꯩꯅ ꯒ꯭ꯔꯦꯖꯨꯌꯦꯁꯟ ꯂꯣꯏꯔꯗꯤ ꯂꯨꯍꯣꯡꯕ ꯌꯥꯔꯦ
ꯑꯦ ꯌꯥꯗꯤꯌꯦ ꯋꯥꯠꯂꯤꯌꯦ
ꯅꯣꯏꯒꯤ ꯐꯦꯃꯤꯂꯤ ꯌꯥꯝꯅꯤ ꯍꯥꯏꯗꯗꯤ ꯁꯠ ꯁꯠ ꯁꯠ ꯂꯨꯍꯣꯡꯉꯣ
ꯌꯥꯝꯗꯤ ꯍꯦꯛꯒꯅꯥꯅ ꯍꯥꯏꯕ ꯑꯗꯨꯗꯤ
ꯅ ꯆ ꯆꯅꯥ ꯍꯥꯏꯗꯤ
ꯌꯥꯝꯝꯗꯦꯍꯦ
ꯂꯩꯐꯝ ꯂꯩꯐꯝꯗꯣ ꯅꯨꯡꯉꯥꯏꯔꯣꯏꯕ ꯁꯠ ꯁꯠ ꯁꯠ ꯄꯃꯤ ꯂꯩꯣ
ꯑꯁꯃꯤ ꯌꯥꯝꯕꯗꯣ ꯌꯥꯝ ꯅꯨꯡꯉꯥꯏꯌꯦ ꯑꯩꯒꯤꯗꯤ
ꯅꯣꯏꯗꯤ ꯌꯥꯝꯗ꯭ꯔꯣꯅꯦ
ꯑꯩꯈꯣꯏꯒꯤꯁꯨ ꯌꯥꯝꯃꯦ ꯑꯗꯣ ꯑꯩꯈꯣꯏꯗꯒꯤ ꯅꯣꯏꯅ ꯍꯦꯜꯂꯦ
ꯏ ꯍꯗꯤ
ꯑꯩꯈꯣꯏꯒꯤꯗꯤ ꯅꯥꯏꯅꯦ ꯅꯣꯏꯒꯤꯗꯤ ꯀꯌꯥꯅꯣ ꯐ꯭ꯂꯁꯇ ꯊꯥꯔꯇꯤꯟꯂ ꯍꯥꯏꯗꯥꯏꯅꯦ
ꯑꯗꯨꯗꯗꯤ ꯗꯤ ꯁꯤꯛꯁ ꯉꯥꯛꯇꯅꯦ ꯀꯩꯅ
ꯑꯦ ꯅꯨꯡꯆꯤꯅ ꯉꯔꯥꯡ ꯇꯨꯞ ꯍꯥꯏꯕꯅꯦ
ꯃꯆꯤꯟ ꯊꯤꯕ ꯑꯣꯏꯔꯝꯅꯤ ꯃꯥꯗꯣ
ꯎꯝ ꯅꯪ ꯅꯪꯅ ꯊꯤꯕ꯭ꯔꯥ ꯅꯨꯡꯆꯤꯖꯦ ꯅꯪ ꯊꯤꯕ꯭ꯔꯥ ꯑꯃ ꯇꯧꯔꯦ
ꯑꯩꯗꯤ ꯑꯆꯨꯝꯕ ꯉꯥꯡꯕꯅꯤ ꯀꯩꯅꯣ
ꯍꯣꯏ ꯅꯣꯏ ꯅꯣꯏ ꯅꯣꯏ ꯆꯦꯗ ꯃꯆꯤꯟ ꯊꯤꯕ ꯉꯥꯡꯕ ꯅꯪꯅ
ꯑꯗꯣ ꯃꯥꯗꯣ ꯅꯪ ꯌꯥꯝ ꯄꯥꯝꯃꯦ ꯍꯥꯏꯕꯅꯦ
ꯎꯝ ꯀꯣꯏꯅꯔꯁꯦ ꯍꯥꯏꯌꯣ
ꯅꯪꯗꯣ ꯅꯪꯒꯤ ꯋꯥꯔꯤ ꯉꯥꯛꯇ ꯁꯥꯏ ꯃꯥꯗꯣ
ꯑꯗꯨꯅꯦ ꯀꯣꯏꯅꯔꯁꯤ ꯍꯥꯏꯌꯣ
ꯑꯩ ꯄꯥꯝꯗ꯭ꯔꯣ ꯈꯩꯁꯦ ꯅꯪꯒꯤꯁꯦ ꯑꯩ ꯄꯥꯝꯅꯕ ꯃꯥꯜꯂꯦꯗ
ꯌꯥꯏꯌꯦꯦ ꯃꯩꯕꯥꯅꯤ
ꯏꯅꯤꯃꯒꯗꯤ ꯌꯥꯔꯦꯦ
ꯑꯅꯤꯃꯛ ꯅꯨꯡꯉꯥꯏꯅ ꯂꯩꯗꯣꯏꯅꯦ ꯑꯥꯗ
ꯌꯥꯔꯣꯏ ꯌꯥꯔꯣꯏ ꯑꯅꯤꯃꯛꯗꯤꯁꯨ ꯌꯥꯏ ꯌꯥꯔꯣꯏ ꯃꯈ ꯈꯜꯂꯣ
ꯊꯕꯛ ꯊꯕꯛ ꯇꯧꯃꯤꯟꯅꯕꯁꯨ ꯄꯨꯟꯅ ꯇꯧꯃꯤꯟꯅꯔꯅꯤ ꯈꯠꯟꯅꯔꯔꯣꯏ ꯃꯆꯤꯟ ꯏꯅꯥꯎꯅꯤꯅ
ꯌꯥꯔꯣꯏ ꯑꯗꯨ ꯑꯣꯏꯔꯁꯨ ꯌꯥꯔꯣꯏ ꯑꯩꯗꯤ ꯃꯤ ꯑꯇꯣꯞꯄꯗꯗꯤ ꯌꯥꯔꯁꯨ ꯑꯩꯗꯤ ꯌꯥꯗꯦꯕ
ꯑ ꯅꯣꯏ ꯅꯣꯏ ꯅꯣꯏ ꯅꯣꯏ ꯏꯆꯤꯟ ꯏꯅꯥꯎꯁꯦ ꯑꯋꯥ ꯉꯥꯡꯕ ꯌꯥꯝ ꯍꯩꯉꯦ
ꯏꯁ ꯑꯩꯗꯤ ꯀꯥꯏꯗꯒꯤꯅꯣ ꯇꯝꯕꯅꯦ ꯃꯩꯇꯩꯂꯣꯟꯣꯟ ꯐꯖꯅ ꯉꯥꯡꯕ ꯍꯩꯇꯦ
ꯃꯩꯇꯩꯂꯣꯟ ꯉꯥꯡꯕ ꯍꯩꯇꯦꯗꯤ ꯍꯥꯏ ꯃꯩꯇꯩꯂꯣꯟꯗ ꯑꯗꯨꯝ ꯉꯥꯡꯉꯦ
ꯐꯖ ꯉꯥꯡꯕꯨꯗꯤ ꯉꯥꯡꯉꯅꯤꯕꯀꯣ ꯐꯖꯅ ꯂꯩꯗꯅ ꯑꯩ
ꯎꯆꯥ
ꯅꯣꯏꯒꯨꯝꯅ ꯉꯥꯡꯕꯗꯣ ꯈꯔ ꯋꯥꯠꯂꯤꯗꯅ ꯑꯗꯨ ꯏꯅꯤꯗ ꯀ ꯌꯦꯟꯁꯥꯡ ꯆꯥꯔꯒꯦ ꯅꯪꯗꯤ
ꯆꯠ ꯆꯥꯗ꯭ꯔꯔꯤ ꯏꯗ
ꯑ ꯌꯥꯝ ꯊꯦꯡꯉꯦ
ꯎꯝ ꯆꯥꯛꯇꯤ ꯂꯣꯏꯔꯕꯅꯦ ꯑꯩꯅ ꯆꯥꯗꯕ
ꯎꯝ
ꯅꯣꯏꯗꯤ ꯊꯦꯡꯉꯡꯂꯅ ꯈꯪꯒꯦ
ꯊꯔꯣꯏ ꯊꯔꯣꯏ ꯆꯥꯏ ꯑꯩꯈꯣꯏꯗꯤ
ꯎꯝ ꯉꯔꯥꯡ ꯊꯋꯥꯏ ꯆꯥꯅꯤ ꯍꯥꯏꯕꯗꯣ
ꯑ
ꯊꯋꯥꯏ ꯀꯌꯥ ꯆꯨꯞꯄ ꯉꯝꯕ꯭ꯔꯥ ꯅꯪ
ꯍꯥꯥ
ꯍꯣꯏ ꯀꯌꯥ ꯆꯨꯞꯄꯒꯤꯦ
ꯑꯁ ꯃꯁꯤꯡ ꯊꯤ ꯉꯝꯗ꯭ꯔꯦꯗ
ꯑꯗꯨꯗꯤ ꯑꯗꯨꯗꯤ ꯊꯔꯣꯏ ꯃꯌꯥꯝ ꯆꯨꯞꯄꯗꯤ ꯃꯆꯤꯟꯗꯨꯗꯤ ꯐꯖꯔꯝꯃꯅꯤ
ꯍꯣꯏ ꯃꯖꯔ ꯌꯥꯏ ꯅꯪꯁꯨ ꯑꯗꯣ ꯀꯩꯅꯣꯝꯃ ꯍꯪꯒꯦꯅꯦ ꯅꯪ ꯅꯨꯄꯤ ꯀ ꯑꯣꯏꯔꯕꯣ
ꯀꯣꯏꯗꯦ ꯍꯥꯏꯈꯤꯗꯨꯗꯤ ꯑꯩꯅ ꯅꯪ ꯆꯤꯠꯆꯦꯗ
ꯊꯥꯖꯗꯤꯦꯦ
ꯊꯖ ꯋꯥ ꯀꯣꯏꯗꯌꯦ
ꯀꯣꯏꯗ꯭ꯔꯦꯗꯤꯖꯤ ꯂꯣꯏꯔꯦ
ꯑꯩꯈꯣꯏꯒꯤ ꯁꯤꯡꯒꯔꯅꯦ
ꯅ ꯌꯥꯝ ꯅꯪ ꯌꯥꯝ ꯈꯥꯕ ꯌꯥꯝ ꯍꯩꯌꯦ ꯅꯨꯄꯥ ꯅꯨꯄꯤ ꯌꯥꯝ ꯀꯨꯏꯗꯧꯕ ꯃꯥꯜꯂꯦꯕ
ꯅꯣꯏꯗꯤ ꯈꯥꯏꯕ ꯍꯩꯇꯦꯍꯦ
ꯍ ꯍ ꯑꯗꯨ ꯀꯣꯏꯗ꯭ꯔꯣꯅꯦ
ꯁꯣꯏꯗꯦ ꯍꯥꯏꯔꯒ
ꯁꯥꯏꯠ ꯆꯦꯛꯒꯨꯝꯕꯗꯤ ꯂꯩꯔꯕꯅꯤꯗ ꯅꯪꯒꯤꯁꯦ
ꯅꯨꯄꯤꯕꯨ ꯄꯪꯈꯣꯏꯗ ꯀꯣꯏꯕ ꯌꯥꯕ꯭ꯔꯣ
ꯌꯥꯕꯅꯦ
ꯅꯨꯄꯥ ꯅꯨꯄꯥ ꯑꯇꯣꯞꯄꯒꯤꯗꯤ ꯌꯥꯔꯅꯤ ꯑꯩꯒꯤꯗꯤ ꯌꯥꯗꯦ
ꯑꯗ ꯑꯩꯈꯣꯏꯅꯤ ꯅꯨꯡꯁꯤꯅꯔꯁꯤꯔꯣ
ꯎꯁꯤꯅꯁꯦ
ꯑꯩꯈꯣꯏꯗꯤꯦ ꯅꯠꯇ ꯑꯩꯈꯣꯏ ꯑ ꯎꯝ ꯑꯁꯦꯡꯕꯩꯅꯦ ꯅꯨꯡꯇꯤ ꯇꯧꯅꯗꯣꯏꯅꯦ
ꯍꯣꯏ ꯇꯧꯗꯣꯏꯅꯦ ꯅꯣꯏ ꯅꯣꯏ ꯅꯣꯏ ꯆꯤꯆꯦꯅ ꯀꯩꯅꯣꯗꯒꯤ ꯑꯃ ꯊꯤꯖꯔꯅꯤ ꯑꯅꯧꯕ ꯑꯃ
ꯃꯥ ꯂꯥꯛꯑꯗꯤ ꯃꯥꯒꯤ ꯐꯣꯟ ꯑꯗꯨꯝ ꯄꯥꯔꯅꯤ ꯃꯥꯗꯣ
ꯐꯣꯟ ꯂꯩꯇ꯭ꯔꯣꯁꯦ
ꯑꯩ ꯐꯣꯟꯗ ꯍꯥꯞꯄ ꯑꯗꯨꯒꯤꯗꯣ ꯌꯥꯗꯦ
ꯎꯝ ꯀꯩꯅꯣ ꯑꯗꯨ ꯑꯗꯨꯗꯒꯤ ꯀꯣꯜ ꯇꯧꯔꯛꯇ꯭ꯔꯁꯨ ꯅꯣꯔꯃꯦꯜꯗ ꯂꯩꯁꯤꯗꯤ
ꯑꯍꯤꯍꯤ ꯑꯗꯨꯁꯨ ꯆꯨꯝꯃꯤꯅꯦ
ꯋꯥꯒꯅꯣ ꯋꯥꯒꯅꯣ
ꯎꯝ
ꯀꯩꯅꯣ ꯐꯪꯅꯣ ꯅꯣ ꯏꯗꯣ
ꯅꯨꯡꯁꯤ ꯃꯟꯕꯩꯅꯦ ꯀꯩꯅꯣ
ꯑ ꯍꯦ ꯍꯦ
ꯉꯥꯎꯋꯦ ꯅꯪꯁꯦ ꯈꯪꯅꯗ꯭ꯔꯁꯨ ꯀꯩꯅꯣ ꯇꯧꯋꯦ ꯊꯃꯣꯏꯁꯦ ꯌꯥꯗ꯭ꯔꯦꯅꯦ
ꯑꯁ ꯈꯪꯅꯗ꯭ꯔꯤꯉꯩꯗ ꯑꯗꯨꯃꯥꯏꯅ ꯇꯧꯔꯗꯤ ꯈꯪꯅꯔꯗꯤ ꯀꯃꯥꯏꯅ ꯇꯧꯔꯅꯤ
ꯈꯪꯅꯔꯗꯤ ꯂꯣꯏꯔꯦ
ꯈꯪꯅꯔꯗꯤ ꯇꯨꯔꯅꯤ ꯅꯪ
ꯎꯝ ꯁꯣꯏꯗ꯭ꯔꯦ
ꯂꯥꯎ ꯑꯩꯈꯣꯏ ꯌꯨꯝꯗ ꯇꯨꯔꯂꯥꯛꯑꯣ
ꯅꯪꯒꯤ ꯑ ꯆꯍꯤ ꯀꯌꯥ ꯁꯨꯔꯒꯦꯗꯣ
ꯆꯥꯍꯤ ꯀꯌꯥ ꯃꯥꯂꯤ
ꯍꯥꯥ
ꯆꯍꯤ ꯀꯌꯥ ꯁ꯭ꯨꯔꯝꯗꯧꯕ ꯃꯥꯂꯤ
ꯅꯪꯁꯦ ꯇ꯭ꯋꯦꯟꯇꯤ ꯁꯚꯦꯟ ꯇ꯭ꯋꯦꯟꯇꯤ ꯑꯩꯠ ꯇ꯭ꯋꯦꯟꯇꯤ ꯅꯥꯏꯟ
ꯌꯧꯗ꯭ꯔꯤꯍꯦ ꯑꯗꯨꯗꯤ
ꯇꯋꯦꯟꯇꯤ ꯇ꯭ꯋꯦꯟꯇꯤ ꯇ꯭ꯋꯦꯟꯇꯤ ꯊ꯭ꯔꯤ ꯇ꯭ꯋꯦꯟꯇꯤ ꯐꯥꯏꯚ ꯍꯜꯂꯤꯅꯦ ꯑꯗꯨꯗꯤ ꯑꯩꯈꯣꯏꯆꯦꯗꯤ ꯀꯌꯥꯅꯤ ꯍꯥꯏꯕ ꯃꯥꯅꯗꯤ ꯀꯌꯥꯅꯤ ꯍꯥꯏꯕ꯭ꯔꯣ
ꯃꯥꯁꯨ ꯆꯞ ꯃꯥꯟꯅꯩ ꯑꯩꯒ
ꯇ꯭ꯋꯦꯟꯇꯤ ꯐꯥꯏꯚ
ꯎꯝ
ꯎꯝ ꯃꯥꯟꯅꯔꯦ ꯅꯣꯏꯅꯤ ꯃꯥꯟꯅꯔꯦꯍꯦ
ꯈꯪꯗ꯭ꯔꯦꯗꯅ ꯀꯔꯝꯕꯅ ꯑꯁꯦꯡꯕꯅꯣ
ꯑꯁꯦ ꯑꯆꯨꯝꯕꯅꯤ ꯃꯥꯗꯨ ꯆꯨꯝꯕꯅꯤ ꯑꯗꯨꯗꯤ ꯈꯥꯕ ꯅꯠꯇꯕ ꯃꯥꯜꯂꯦ ꯃꯥꯒꯤꯁꯦ
ꯇ꯭ꯋꯦꯟꯇꯤ ꯐꯥꯏꯚ ꯁꯨꯕꯅꯤ ꯃꯥ ꯑꯩꯗꯣ
ꯎꯝ
ꯑꯥ ꯁꯦꯞꯇꯦꯝꯕꯔ ꯀꯌꯥꯗꯅꯣ ꯃꯥꯏꯁꯦ ꯕꯔꯗꯦ ꯇꯧꯔꯗꯤ ꯇ꯭ꯋꯦꯟꯇꯤ ꯐꯥꯏꯚ ꯁꯨꯔꯅꯦꯕ
ꯎꯝ ꯑꯗꯨꯗꯤ ꯑꯩꯅ ꯍꯜꯂꯦꯅꯦ
ꯈꯔ ꯈꯤꯇꯪ ꯍꯟꯕ ꯃꯥꯜꯂꯦ
ꯌꯥꯝ ꯍꯜꯂꯦꯍꯦ ꯑꯩꯗꯤ ꯃꯥꯔꯁꯅꯦ
ꯑꯣ ꯌꯥꯝ ꯍꯥꯟꯕ ꯅꯠꯇꯦꯗ ꯅꯨꯡꯕꯨ ꯅꯨꯡꯁꯤ ꯁꯤꯔꯦꯗꯤ ꯀꯩꯅꯣ
ꯀꯩꯅꯣ ꯍꯧꯖꯤꯛꯇ ꯏꯕꯥꯅꯤ ꯅꯨꯡꯁꯤꯅꯔꯒꯦ ꯍꯥꯏꯔꯅꯣꯠ ꯅꯣꯏ ꯅꯣꯏ ꯆꯤꯆꯦꯒ ꯍꯥꯏꯔꯛꯏꯁꯤꯅ ꯅꯪꯁꯤꯁꯨ
ꯑꯣ ꯑꯩ ꯄꯥꯝꯕ꯭ꯔꯣ ꯊꯥꯖꯕ ꯋꯥꯠꯂꯤꯕ ꯅꯪꯒꯤꯁꯦ
ꯅꯪꯅ ꯀꯃꯥꯏꯅ ꯇꯧꯒꯦꯕ ꯑꯗꯨ ꯆꯤꯆꯦꯗꯤ ꯃꯨꯔꯒ ꯑꯁꯤ ꯂꯩ ꯍꯥꯏꯌꯦ
ꯏꯁ ꯑꯩꯗꯤ ꯃꯨꯁꯨ ꯃꯨꯗꯦ ꯉꯥꯎꯁꯨ ꯉꯥꯎꯗꯦ
ꯏ ꯀꯩ ꯅꯪꯅ ꯅꯪꯅ ꯃꯌꯥꯏꯗ
ꯑ ꯑꯗꯨꯝꯕ ꯌꯥꯏꯗꯨꯅꯤ ꯅꯪꯗꯤ
ꯑꯩ ꯑꯗꯨ ꯑꯣꯏꯅꯦꯌꯥꯒ꯭ꯔꯣꯅꯦ
ꯋꯥꯡ꯭ꯔꯣꯅꯦ
ꯍꯥꯏꯗꯣꯣꯏ
ꯏꯠ
ꯎ
ꯎꯝ ꯅꯨꯄꯥꯗꯤ ꯋꯥꯡꯉꯒ ꯁꯤꯝꯄꯜ ꯑꯣꯏꯕꯗꯤ ꯌꯥꯝ ꯐꯖꯩ
ꯎꯝ ꯐꯖꯥꯕꯤ
ꯃꯁꯛ ꯐꯖꯗ꯭ꯔꯁꯨ ꯂꯩꯌꯦꯗꯅ ꯅꯨꯄꯥꯗꯤ ꯃꯁꯛ ꯌꯥꯝ ꯐꯖꯕꯗꯤ ꯃꯁꯛ ꯌꯥꯝ ꯐꯖꯔꯒ ꯀꯩꯅꯣ ꯇꯧꯕꯗꯤ ꯑꯩꯗꯤ ꯄꯥꯝꯗꯦꯗ ꯃꯁꯛ ꯐꯖ ꯇ꯭ꯔꯤꯁꯨꯣ ꯂꯩꯗꯅ ꯍꯥꯏꯗ꯭ꯔꯁꯨ ꯅꯪꯁꯨ ꯈꯪꯉꯝꯅꯤꯗ
ꯃꯁꯛ ꯃꯁꯛ ꯃꯁꯛ ꯐꯖꯗꯕꯤꯗꯣ ꯋꯥꯡꯉ ꯋꯥꯡꯉꯒ ꯄꯥꯝꯕ
ꯑꯥ ꯀ꯭ꯂꯤꯟ ꯑꯣꯏꯕꯗꯣ ꯑꯩꯗꯤ ꯄꯥꯝꯃꯦ ꯅꯨꯄꯥ ꯌꯥꯝꯅ ꯣ ꯅꯨꯄꯥꯁꯨ ꯌꯥꯝꯅ ꯃꯣꯠꯄ ꯌꯥꯝ ꯂꯩꯗꯅ ꯃꯣꯠꯄ ꯀꯩꯍꯜ
ꯂꯩꯌꯦꯗꯅ ꯑꯗꯨꯒꯨꯝꯕꯗꯤ ꯄꯥꯝꯗꯦꯍꯦ
ꯑꯃꯣꯠꯄ ꯃꯤꯕꯨ ꯀꯅꯥꯅ ꯄꯥꯝꯒꯦ
ꯂꯩꯌꯦ ꯃꯤ ꯃꯌꯥꯝ ꯂꯩꯑ ꯑꯗꯨ ꯅꯨꯄꯥꯈꯣꯏꯗꯣ
ꯑꯃ ꯎꯠꯄꯟ ꯅꯨꯄꯥꯠ ꯁꯦꯔꯒꯅ ꯆꯤꯆꯦꯗ ꯄꯤꯔꯁꯤꯣ
ꯑꯦ ꯌꯥꯔꯣꯏꯗ ꯑꯗꯨꯗꯤ ꯅꯨꯡꯁꯤꯗ꯭ꯔꯣ ꯉꯗꯨꯁꯨ
ꯈꯪꯗꯦꯕꯅꯤꯁꯦ
ꯈꯔ ꯌꯣꯒꯣ ꯇꯧꯔꯁꯤꯔꯣ
ꯑ
ꯑꯗꯨꯗꯤ
ꯇꯧꯣꯁꯦ ꯇꯧꯣꯁꯦ
ꯋꯥ ꯋꯥ ꯉꯥꯡꯕ ꯀꯥꯟꯗ ꯌꯥꯝ ꯅꯨꯡꯁꯤꯌꯦ ꯅꯪꯒꯤꯁꯦ
ꯅꯣꯏꯕꯅꯤꯁꯨꯅꯅꯨꯡꯁꯤꯌꯦꯦ
ꯃꯤ ꯑꯇꯣꯞꯄꯁꯤꯡꯗꯤ ꯀꯩꯅꯣ ꯋꯥ ꯉꯥꯡꯕ ꯀꯥꯟꯗ ꯗꯣꯡ ꯗꯣꯡ ꯍꯥꯏꯕꯁꯨ ꯌꯥꯝ ꯂꯩꯌꯦꯗꯅ ꯑꯗꯨ ꯅꯠꯇꯦ ꯅꯪꯉꯤꯁꯦ ꯀꯩꯅꯣ ꯎ ꯏ ꯅ ꯑꯠꯇ ꯑꯣ ꯇꯥꯕ꯭ꯔꯣ ꯑ ꯑꯗꯨꯗꯣ ꯇꯧꯋꯦꯕ
ꯎ ꯑꯗꯨꯗꯣ ꯇꯧꯋꯦꯕ
ꯑꯥ ꯑꯗꯨꯃꯥꯏꯅ ꯉꯥꯡꯒꯅꯨꯑ ꯅꯪꯁꯨ ꯀꯔꯤꯅꯣ
ꯀꯗꯣꯔꯤꯅꯣ ꯅꯪꯗꯤ
ꯑꯐ ꯃꯦꯠꯄꯒ ꯂꯩꯌꯦꯗ ꯅꯉꯣꯟꯗ ꯀꯣꯜ ꯇꯧꯔꯤꯁꯤꯗꯤ
ꯑꯩꯉꯣꯟꯗ ꯀꯣꯜ ꯇꯧꯔꯒ ꯀꯩꯗꯧꯔꯤꯅꯣ ꯍꯥꯏꯕ ꯌꯨꯝꯗ
ꯎꯝ ꯏꯝꯃꯦ ꯏꯗ
ꯇꯨꯝꯨꯝ꯭ꯔꯣ ꯁꯤꯕ꯭ꯔꯣ
ꯐꯣꯟ ꯃꯦꯞꯄꯒ ꯂꯩꯌꯦ ꯐꯣꯟ ꯑꯩꯒꯤ ꯐꯣꯟ ꯄꯥꯏꯔꯒ ꯅꯉꯣꯟꯗ ꯀꯣꯜ ꯇꯧꯔꯤꯅꯤ
ꯎ ꯅꯣꯏꯒꯤ ꯏꯆꯤꯟ ꯏꯅꯥꯎꯁꯦ ꯇꯔꯨꯛꯂꯣ ꯑꯁꯦꯡꯕꯒꯤ
ꯎꯝ
ꯑꯗꯨꯒ ꯀꯩꯒꯤꯅꯣ ꯏꯖꯤꯆꯦꯅ ꯉꯣꯏꯔꯥꯡ ꯃꯌꯥꯝ ꯍꯥꯏꯕꯣ
ꯈꯥꯕ ꯑꯣꯏꯔꯝꯅꯦ ꯋꯥꯍꯗꯨ
ꯎꯝ ꯃꯔꯒ ꯔꯥꯁꯤ ꯂꯩꯕꯤꯁꯦ ꯃꯆꯤꯟ ꯌꯥꯝ ꯊꯤꯑꯀꯣ
ꯃꯥꯁꯦ ꯃꯨꯔꯒꯁꯤ ꯔꯁꯤ ꯂꯩ ꯍꯥꯏꯕ꯭ꯔꯣꯅꯦ ꯔꯒꯟꯗ ꯍ ꯃꯨꯗꯤ ꯃꯃ ꯃꯥ ꯊ
ꯃꯨꯗꯤ ꯃꯨꯕꯅꯦꯕ ꯔꯥꯁꯤꯗꯤ ꯈꯤꯇꯪ ꯈꯤꯇꯪ ꯂꯩꯕꯅꯤ
ꯑꯣ ꯍꯣ
ꯌꯥꯅꯗꯤ ꯅ ꯇꯤꯒꯣ
ꯍꯥꯏꯖꯤ ꯄꯥꯏꯕ꯭ꯔꯣꯅꯦ ꯅꯪꯁꯦ
ꯑꯩꯖꯤ ꯑꯩ ꯍꯥꯟꯅꯒꯤ ꯀꯩꯅꯣ ꯍꯥꯟꯅꯗꯤ ꯍꯥꯟꯅꯒꯤ ꯑꯦꯀꯥꯎꯟꯗꯤꯤ ꯄꯥꯏꯗ꯭ꯔꯦ ꯑꯅꯧꯕ ꯄꯥꯏꯕꯅꯤ
ꯄꯥꯏꯗ꯭ꯔꯤ
ꯍꯥꯟꯅꯒꯤ ꯍꯥꯟꯅꯒꯤ ꯑꯔꯤꯕꯗꯨꯗꯤ ꯄꯥꯏꯗ꯭ꯔꯦ ꯑꯗꯣ ꯑꯅꯧꯕ ꯑꯃ ꯄꯥꯏꯌꯦꯦ ꯍꯥꯡꯗ ꯉꯥꯏꯔꯤꯕ
ꯍꯔꯥꯎꯅꯦ ꯑꯗꯨꯗꯤ ꯌꯦꯡꯒꯅꯤ
ꯑ
ꯍꯥꯟꯅꯗꯤ ꯂꯧꯒꯨꯅꯨ ꯀꯣ